ꯇꯕ꯭ꯔꯥ
ꯇꯥꯏ ꯑꯩ ꯍꯥꯏꯔꯛꯈꯤꯦ ꯏꯃꯥꯈꯣꯏꯅ ꯑꯗꯨꯝ ꯆꯄꯜ ꯇꯣꯡꯉꯨꯗꯣ
ꯎꯝ
ꯈꯪꯕ꯭ꯔꯥ ꯃꯔꯨꯒꯨꯝꯅ ꯂꯩꯔꯒ ꯀꯩꯅꯣ ꯀꯩ ꯍꯥꯏꯗꯣꯏꯔꯥ
ꯑꯣ ꯑꯣ ꯈꯪꯉꯦ ꯈꯪꯉꯦ ꯑꯗꯨ ꯇꯣꯡꯉꯒ ꯂ ꯑꯁꯣꯄꯥꯟꯗ ꯌꯥꯝ ꯅꯨꯡꯉꯥꯏꯕ ꯇ ꯊꯥꯃꯣ
ꯍꯥ
ꯑꯗꯨ ꯃꯔꯨ ꯃꯔꯨ ꯃꯔꯨ ꯈꯔ ꯈꯔ ꯂꯩꯔꯒ ꯇꯣꯡꯕꯖꯥꯠꯁꯨ ꯂꯥꯄ
ꯅꯠꯇꯦ ꯅꯠꯇꯦ ꯃꯔꯣ ꯅꯠꯇꯦ ꯑ ꯑꯁꯤ ꯎꯝ ꯏꯕꯣꯛ ꯈꯣꯏ ꯄꯨꯄꯨ ꯈꯣꯏ ꯑꯗꯨꯝ ꯍꯟꯅꯨꯕ ꯍꯅꯨꯕꯤꯒꯨꯝꯕ ꯑꯗꯨꯝ ꯀꯩꯅꯣ ꯀꯩꯅꯣ ꯇꯣꯡꯕꯗꯣ ꯆꯄ ꯑꯃ ꯂꯩꯅ ꯑꯩꯈꯣꯏ ꯃꯈꯈꯣꯏ ꯑꯗꯨꯝ ꯇꯣꯡꯕꯗꯣ
ꯍꯔꯝꯅꯤ
ꯑꯗꯨꯒꯨꯝꯕ ꯑꯗꯨꯒꯨꯝꯕ ꯆꯠꯄꯥꯎꯗꯤ ꯇꯣꯡꯕ ꯍꯩꯇꯦ ꯑꯩꯗꯤ
ꯁꯤ
ꯑꯩꯒꯤ ꯀꯩꯅꯣꯗ ꯅꯥꯏꯕꯀꯣ
ꯑꯗꯨꯗꯤ ꯑ ꯊꯤꯀꯣ
ꯎꯝ
ꯃꯖꯥꯗꯕꯤꯤꯒꯦ
ꯃꯖꯥꯁ ꯀꯣ ꯎꯝ ꯑ ꯌꯥꯝ ꯂꯩꯌꯦ ꯑꯩꯒꯤ
ꯑꯗꯨꯗꯤ ꯍꯤꯔꯣꯜꯁꯦ ꯑꯋꯥꯡꯕꯒꯨꯝꯕ
ꯑꯁ ꯑꯩꯈꯣꯏꯒꯤ ꯑꯩꯈꯣꯏ ꯈꯨꯟꯒꯤ ꯂꯝꯕꯤꯗ ꯑꯗꯨꯒꯨꯝꯕ ꯇꯣꯡꯔꯒ ꯆꯠꯄ ꯌꯥꯗꯦꯔꯣ
ꯌꯥꯔꯦ
ꯅꯨꯡ ꯅꯨꯡ ꯌꯥꯝꯃꯦꯕ
ꯅꯪꯁꯦ ꯑꯩꯕꯨ ꯏꯀꯥꯏꯕ ꯄꯤꯃꯜꯂꯦ
ꯀꯩꯒꯤ
ꯁꯦ ꯍꯥꯏ ꯆꯠꯁꯦ ꯍꯥꯏꯔꯁꯨ ꯅꯪ ꯀꯩꯁꯨ ꯂꯩꯗꯕꯤ ꯑꯩꯅ ꯂꯩꯕ ꯌꯦꯡꯉꯒ ꯆꯠꯅꯤꯡꯉꯥꯏ ꯇꯜꯂꯦ ꯍꯥꯏ ꯆꯥꯅꯕ ꯑꯆꯥꯄꯣꯠ ꯀꯨꯝꯕꯥ ꯄꯤꯖꯒꯦ ꯍꯥꯏꯔꯁꯨ ꯀꯦ ꯑꯦꯐ ꯁꯤ ꯍꯥꯏꯌꯦ ꯑꯗꯨ ꯆꯥꯔꯨꯁꯦ ꯍꯥꯏꯔꯁꯨ ꯌꯥꯗꯦ ꯑꯃꯨꯛꯀ
ꯎ
ꯈꯣꯡꯒꯝ ꯂꯩꯕꯤꯒꯤ ꯍꯥꯏꯔ ꯌꯥꯗꯦ ꯆꯄꯜ ꯍꯥꯏꯔ ꯌꯥꯗꯦ ꯃꯣꯖꯥ ꯍꯥꯏꯔ ꯌꯥꯗꯦ ꯍꯤꯜꯁ ꯍꯥꯏꯔꯤ ꯌꯥꯗꯦ ꯀꯔꯤꯔꯣꯕ ꯅꯪ ꯄꯥꯝꯃꯤꯁꯦ ꯎꯝ
ꯀꯔꯤꯁꯨ ꯄꯥꯎꯝꯗꯦ ꯑꯗꯨ ꯆꯠꯁꯨ ꯆꯠꯅꯤꯡꯗꯦ
ꯑꯌꯥꯝ ꯐꯒꯤ ꯅꯠꯇꯦ ꯁꯤꯅꯦ
ꯑꯩꯒꯤ ꯑꯦ ꯑꯩꯗꯤ ꯑꯁꯦꯡꯕꯅꯦ ꯆꯥꯅꯤꯡꯗꯦ ꯍꯥꯏꯕ
ꯅꯪ ꯁꯨꯛꯌꯥ ꯌꯥꯔꯣꯏ
ꯑꯥ ꯑꯩ ꯑꯩ ꯊꯕꯛ ꯌꯥꯝꯃꯦ ꯈꯪꯗ꯭ꯔꯣꯅ
ꯑꯗꯨ ꯅꯪ ꯊꯕꯛ ꯁꯪꯐꯝꯝꯗ ꯑꯗꯨꯝ ꯆꯠꯀꯗꯕꯅꯤ ꯀꯩꯅꯣ ꯑꯩꯁꯨ ꯅꯪꯕꯨ ꯊꯕꯛ ꯅꯪꯒꯤ ꯊꯕꯛꯇꯨ ꯁꯨꯇꯤ ꯂꯧꯒ ꯆꯠꯁꯤ ꯍꯥꯏꯗꯅ
ꯑꯩꯒꯤ ꯊꯕꯛ ꯁꯪꯕ ꯅꯨꯃꯤꯠ ꯂꯩꯇꯦꯗ ꯑꯥ ꯅꯣꯃꯥꯏꯖꯤꯡ ꯅꯨꯃꯤꯗꯁꯨ ꯎꯝ ꯃꯔꯛ ꯃꯔꯛꯇ ꯏꯃꯥꯟꯅꯕꯤꯈꯣꯏꯒ ꯄꯨꯟꯒꯅꯤ ꯑ ꯑꯗꯣ ꯑꯩꯒꯤ ꯃꯇꯝ ꯂꯩꯔꯀꯥꯟꯗ ꯍꯥꯏꯔꯛꯀꯦ ꯑꯗꯨꯗꯤ ꯗꯤꯁꯦꯝꯕꯔ ꯐꯥꯎ ꯉꯥꯏꯌꯣꯀꯣ
ꯍꯥ ꯗꯤꯁꯦꯝꯕꯔ ꯐꯥꯎ ꯈꯣꯡꯎꯞ ꯇꯣꯡꯗꯕꯤꯗ ꯂꯩꯌꯨ ꯍꯥꯏꯕꯔꯥ
ꯈꯣꯡꯒꯨꯞ ꯑꯃꯁꯨ ꯂꯩꯇꯦ ꯍꯥꯏꯕ꯭ꯔꯣ ꯅꯪꯒꯤ
ꯂꯩꯕꯗꯤ ꯂꯩꯕꯀꯣ ꯃꯤ ꯃꯔꯛꯇ ꯇꯣꯡꯕ ꯌꯥꯗ
ꯗꯨ ꯅꯪꯒꯤ ꯅꯃꯥꯟꯅꯕꯒ ꯆꯠꯂꯒ ꯑꯗꯨꯝ ꯌꯦꯡꯉꯨꯅ ꯑꯗꯣ ꯑꯥ ꯅꯪ ꯅꯪꯒꯤ ꯑꯩꯗꯤꯀꯣ ꯑꯗꯨꯒꯨꯝꯕ ꯂꯧꯕꯗꯣ ꯏꯃꯥꯟꯅꯕꯤ ꯌꯥꯎꯗ꯭ꯔꯗꯤ ꯍꯩꯇꯦꯗ ꯗꯨ ꯏꯃꯥꯟꯅꯕꯤ
ꯅꯍꯟ ꯅꯪꯕꯨ ꯀꯧꯔꯤꯁꯦ ꯁꯨꯝ ꯎꯝ ꯅꯪꯅ ꯌꯦꯡꯕꯤꯌꯨ ꯅꯪꯅ ꯂꯩꯕꯤꯌꯨ ꯍꯥꯏꯕ ꯅꯠꯇꯦ
ꯍꯝ ꯗꯨ ꯑꯣꯏꯔꯁꯨ ꯅꯪꯒꯤ ꯅꯃꯥꯟꯅꯕꯒ ꯆꯠꯄꯗꯣ ꯅꯨꯡꯉꯥꯏꯒꯅꯤꯀꯣ
ꯍꯣꯏꯅꯦ ꯍꯣꯏꯅꯦ ꯐꯔꯦꯅꯦ ꯅꯪꯕꯨ ꯆꯠꯅꯤꯡꯗ꯭ꯔꯗꯤ
ꯂꯣꯏꯖꯅꯤꯡꯗꯦ ꯑꯩ
ꯃꯤꯕꯨ ꯃꯤꯕꯨ ꯅꯝꯐꯨ ꯀꯧꯕꯁꯨ ꯑꯩꯁꯨ ꯄꯥꯝꯗꯦ
ꯑ ꯑꯩꯁꯨ ꯆꯠꯅꯤꯡꯗꯕꯀꯣ ꯑꯁ ꯌꯥꯔꯦ ꯗꯨꯒꯨꯝꯕ ꯋꯥꯔꯤ ꯀꯩꯀꯥꯟꯗꯕꯗ
ꯃꯤ ꯃꯤ ꯑꯗꯤ ꯅꯪꯕꯨ ꯄꯨꯖꯅꯤꯡꯗ
ꯑꯥ
ꯑꯩꯅꯗꯤ ꯑꯩꯅꯗꯤ ꯅꯪꯕꯨ ꯄꯨꯔ ꯆꯠꯅꯤꯡꯕꯗꯣ ꯑꯗꯨꯒꯤꯅꯤ
ꯑꯩ ꯈꯣꯡꯅ ꯆꯠꯀꯅꯤ ꯅꯪ ꯑꯩꯕꯨ ꯄꯨꯕ ꯉꯝꯒꯦꯔꯣ
ꯒꯔꯤ ꯃꯁꯥ ꯆꯜꯂꯨꯔꯦ ꯀꯩꯅꯣ
ꯑ ꯑꯩꯗꯣ ꯀꯩꯅꯣ ꯎꯝ ꯅꯣꯏꯕꯒꯤꯀꯣ ꯅꯪꯒꯤ ꯒꯥꯔꯤꯗꯣ ꯇꯣꯡꯉꯗꯤ ꯌꯥꯔꯣꯏ
ꯌꯥꯔꯦ ꯉꯁꯥꯏꯗꯤ ꯉꯁꯥꯏꯗꯤ ꯑꯣꯔꯗꯔ ꯇꯧꯔꯒ ꯁꯥꯥꯁꯦ ꯍꯥꯏꯔꯒ ꯒꯥꯔꯤ ꯐꯝꯃꯒ ꯘꯔꯤꯗꯒꯤ ꯆꯥꯕ ꯆꯠꯂꯤꯁꯦ ꯑꯩ ꯇꯣꯒꯟ ꯍꯥꯔꯒ
ꯩꯅ ꯑꯗꯨꯗꯤ ꯑꯩꯗꯤ ꯍꯥꯏꯁꯨ ꯍꯥꯏꯔꯛꯇꯦꯗ
ꯌꯥꯔꯦ ꯅꯆꯤꯟ ꯊꯤꯛꯅ
ꯑ ꯆꯤꯟꯁꯤꯤꯕꯣ ꯍꯥꯏꯥꯏꯇꯦꯕꯣ
ꯑꯩꯈꯣꯏꯒꯤ ꯑꯩꯈꯣꯏꯁꯦ ꯉꯁꯤ ꯌꯦꯟꯁꯥ ꯆꯥꯏ ꯆꯥꯛ ꯌꯥꯝ ꯆꯥꯏ
ꯎꯝ ꯌꯦꯟꯁꯥꯡ ꯍꯥꯡꯕꯤꯗ꯭ꯔꯁꯨ ꯌꯦꯟꯁꯥ ꯆꯥꯏꯒ ꯍꯥꯏꯔꯛꯑꯦ
ꯑꯗꯣ ꯆꯥꯏ ꯍꯥꯏꯔꯛꯄꯅꯤꯅ
ꯎꯝ ꯍꯨꯝ ꯅꯪꯁꯦ ꯑꯉꯛꯄꯅꯤꯍꯦ
ꯉꯛꯀꯦꯔꯥ ꯉꯛꯑꯦꯔꯥ ꯑꯗꯨꯗꯤ ꯅꯉꯣꯟꯗ ꯂꯩꯔꯦ ꯉꯛꯅꯤꯡꯉꯗꯤ ꯉꯛꯑꯣ ꯑꯗꯨ ꯀꯔꯤꯁꯨ ꯀꯥꯏꯕ ꯂꯩꯇꯦ
ꯑꯥ
ꯎꯪ ꯑꯥꯏ ꯀꯩꯅꯣꯅꯦꯍꯦ ꯅꯪ ꯑꯁꯦꯡꯁꯨ ꯑꯁꯦꯡꯕꯅꯦ ꯑꯩ ꯍꯥꯏꯔꯤꯗꯣ
ꯀꯔꯤꯅꯣ
ꯇꯤ ꯁꯥꯠ ꯂꯩꯗꯧ ꯂꯩꯔꯦ ꯂꯣꯡꯄꯦꯟ ꯂꯩꯒꯗꯕ ꯂꯩꯔꯦ ꯑꯗꯨ ꯆꯠꯃꯤꯟꯅꯁꯦꯕ
ꯅꯨꯄꯥꯒꯤ ꯐꯤꯔꯣꯜ ꯌꯦꯡꯕꯁꯤꯕꯨ ꯅꯨꯄꯤ ꯌꯥꯎꯕ ꯌꯥꯎꯔꯣ ꯎ
ꯑꯍ ꯑꯗꯨ ꯑꯗꯨ ꯑꯗꯥ ꯍꯥꯏꯌꯨꯕ ꯀꯣꯛ ꯆꯠꯃꯤꯟꯅꯁꯕꯀꯣ
ꯆꯠꯅꯤꯡꯗꯦ ꯑꯩ ꯑꯁ ꯑꯗꯨ ꯃꯣꯏ ꯋꯥꯔꯤꯗꯣ ꯁꯥꯔꯤꯁꯦ ꯑꯩ ꯑꯩ ꯆꯅꯤꯗꯤ ꯂꯣꯏꯔꯦ ꯍꯌꯦꯡ ꯑꯃꯨ ꯂꯧꯆꯒꯦꯔꯣ ꯅꯪ
ꯑꯣꯝ
ꯂꯣꯏꯗ꯭ꯔꯤꯌꯦ ꯑꯃ
ꯑꯃꯗꯤ ꯍꯧꯗ꯭ꯔꯤꯌꯦ
ꯑꯁꯨ
ꯂꯧꯔꯥꯡ ꯑ ꯁꯨꯈ꯭ꯔꯦꯛ ꯀꯣꯏꯗꯦ
ꯑꯣ ꯊꯍꯦ
ꯎ ꯏꯁꯤꯡ ꯐꯖꯅ ꯂꯩꯇꯦꯕ
ꯑꯣ
ꯑꯁ ꯂꯧꯒꯤ ꯋꯥꯔꯤ ꯇꯣꯛꯑꯣ ꯀꯔꯤ ꯑꯩꯨꯕꯨ ꯂꯧ ꯂꯧ ꯌꯥꯝ ꯆꯠꯅꯤꯡꯕ ꯃꯑꯣꯡꯗ
ꯅꯪ ꯆꯠꯅꯤꯡꯉꯒ ꯂꯩꯕꯗꯣ ꯑꯗꯨꯝ ꯅꯨꯡꯇꯤꯒꯤ ꯆꯠꯂꯒ ꯂꯩꯕꯗꯣ
ꯌꯥꯝ ꯇꯜꯂꯦ ꯌꯥ ꯑꯗꯨꯗ
ꯆꯥꯛ ꯆꯥꯔꯒ ꯌꯥꯝ ꯇꯜꯂ ꯍꯥꯏꯕ꯭ꯔꯣ
ꯅꯪꯗꯤ
ꯑꯩꯗꯤ ꯆꯥꯛ ꯆꯥꯗꯦ ꯑ
ꯑꯉꯥꯡ ꯐꯅꯤ ꯍꯟꯅꯁꯤꯗꯤ
ꯎ ꯇꯗ ꯃꯅꯣ ꯅꯁꯥ ꯐꯔꯒ ꯑꯁꯨꯛ ꯐꯔꯒ ꯀꯔꯤꯅꯣ ꯇꯜꯂꯦ ꯑꯗꯨꯅ ꯍꯥꯏꯔꯧꯗꯣ
ꯑꯩ ꯏꯁꯥ ꯐꯕ꯭ꯔꯅꯦ
ꯐꯨꯅꯤꯡꯉꯤꯍ‌ꯦ ꯈꯪꯗ‌ꯦ ꯌꯥꯝ ꯀꯪꯕꯗꯧ ꯃꯥꯂꯦꯅꯪ ꯀꯣ
ꯀꯅꯥꯅ ꯍꯥꯏꯔꯤꯕ
ꯈꯪꯗꯦ
ꯍꯝ ꯅꯪꯗꯤ ꯑꯗꯨꯝ ꯅꯣꯏꯔꯀꯥꯟꯁꯤꯗ
ꯌꯥꯝ ꯀꯪꯉꯒ ꯎꯝ ꯀꯩꯅꯣ ꯌꯦꯡꯕ ꯀꯥꯟꯗ ꯆꯥꯛ ꯆꯗ ꯆꯥꯛ ꯆꯥꯗꯕꯤ ꯆꯥꯛ ꯆꯥꯛ ꯋꯥꯁꯨ ꯆꯥꯗꯕꯒꯨꯝꯅ ꯂꯩꯗꯧ ꯃꯥꯂꯦ
ꯂꯏꯟ ꯖꯤ ꯆꯨꯝꯒꯦ ꯆꯨꯝꯒꯦ ꯇꯧꯋꯦꯕꯨ
ꯑ
ꯎ
ꯈꯪꯉꯦꯕ
ꯑꯗꯨꯅ ꯑꯁ ꯑꯩꯗꯣ ꯆꯥꯛꯇꯤ ꯑꯗꯨꯝ ꯆꯥꯏꯌꯦꯕꯀꯣ
ꯎꯥ
ꯑꯗꯨ ꯑꯝꯇ ꯅꯣꯏꯗꯤꯅꯦ
ꯑꯣꯏꯅꯤ ꯑꯣꯏꯅꯤ
ꯑꯗꯨꯕꯨ ꯑꯩꯅꯣ
ꯈꯪꯂ‌ꯦꯗꯨꯗꯤ
ꯃꯁꯥꯅ ꯅꯣꯏꯗꯕꯁꯤꯕꯨ ꯅꯪꯗꯤ ꯌꯥꯝ ꯅꯣꯏꯕ ꯃꯑꯣꯡꯅꯤꯅꯦ ꯇꯧꯔꯤꯁꯦ
ꯑꯥ
ꯀꯣ ꯒꯥꯏꯅ
ꯑꯁꯤ ꯅꯣꯏꯗꯤ ꯅꯣꯏꯅꯤꯡꯗꯦ ꯑꯩꯗꯤ ꯑꯗꯨꯕꯨ ꯍꯧꯖꯤꯛꯀꯥꯟꯁꯤ ꯆꯥꯛ ꯌꯥꯝ ꯌꯥꯝ ꯌꯥꯝ ꯌꯥꯝ ꯌꯥꯝ ꯆꯥꯏ ꯊꯕꯛ ꯃꯐꯝꯗꯁꯨ ꯆꯥꯏ
ꯅꯪꯅ
ꯑꯁ ꯍꯟꯖꯥꯡꯗꯣ ꯍꯟꯖꯥꯡ ꯍꯥꯎꯗ꯭ꯔꯗꯤ ꯆꯪꯗꯦ ꯍꯥꯏꯕ
ꯏꯟꯁꯥꯡ ꯌꯥꯝ ꯈꯟꯕ ꯃꯥꯜꯂ‌ꯦ ꯅꯪꯁꯦ
ꯎꯝ
ꯎꯝ ꯀꯥꯏꯅ
ꯀꯩꯅꯣ ꯊꯕꯛ ꯀꯩꯅꯣ ꯇꯧꯔ ꯂꯥꯛꯑꯀꯥꯟꯗꯁꯨ ꯌꯦꯟꯖꯥꯡꯒꯨꯝꯕ ꯀꯩꯅꯣ ꯇꯧꯗ꯭ꯔꯗꯤ ꯅꯨꯡꯉꯥꯏꯇꯦꯕꯀꯣ
ꯍꯝ
ꯑꯩꯅꯔꯣ
ꯅꯪ ꯂꯩꯅꯤ ꯀꯩꯅ‌ꯣ
ꯑꯩꯅ ꯅꯠꯇ‌ꯦ
ꯅꯗꯤ ꯀꯅꯥꯅ
ꯅꯣꯏ ꯃꯌꯥꯝꯅ
ꯑꯩꯁꯨ ꯌꯥꯎꯕ꯭ꯔꯥ
ꯅꯣꯏ ꯃꯌꯥꯎꯅ ꯍꯥꯏꯕꯗꯣ ꯏꯁ ꯑꯩꯁꯨ ꯌꯥꯎꯕꯔꯥꯌ‌ꯦ
ꯍꯝ
ꯉꯁꯥꯏꯒꯤ ꯑꯥ ꯀꯩꯅꯣ ꯍꯌꯦꯡꯗꯤ ꯉꯁꯥꯏꯗ‌ꯣ
ꯎꯝ
ꯍ ꯀꯦꯉ ꯍꯋꯥꯏ ꯋꯥꯏꯒꯤ ꯁꯤꯡꯖꯨ ꯁꯦꯝꯃꯒ ꯆꯥꯏꯑꯕ ꯑꯗꯨꯒꯤ ꯍꯌꯦꯡ ꯎꯝ ꯍꯌꯦꯡꯗꯤꯀꯣ ꯈꯔ ꯁꯥꯟꯅ ꯆꯥꯏꯅꯤ
ꯌꯥꯝ ꯌꯥꯝ ꯌꯥꯝ ꯆꯥꯎ ꯁꯥꯎꯕꯗꯕꯣ
ꯑꯖꯤꯛꯀꯥꯟ ꯆꯥꯔꯤꯁꯤ ꯁꯥꯠ ꯑ ꯌꯥꯝ ꯁꯥꯕ ꯅꯠꯇꯦꯕ ꯉꯁꯥꯏꯒꯤꯁꯨ ꯌꯥꯝ ꯁꯥꯕ ꯅꯠꯇꯦꯕꯀꯣ ꯃꯔꯣꯛ ꯃꯔꯣꯛ ꯑꯁꯦꯡꯕ ꯃꯣꯔꯣꯛ ꯍꯥꯞꯇꯕꯅꯦꯕ
ꯃꯔꯣꯛꯁꯨ ꯐꯥꯒꯤ ꯃꯔꯣꯛ ꯂꯩꯕ ꯑꯃꯒ
ꯎꯝ ꯃꯔꯣꯛ ꯑꯁꯥꯡꯕꯗꯨ ꯂꯩꯌꯦꯅ
ꯑꯗꯨꯗꯤ ꯃꯣꯔꯣꯛ ꯅꯠꯇꯦ
ꯑꯥ
ꯐꯥꯒꯤꯒꯤ ꯃꯣꯔꯣꯛ ꯏꯁ
ꯑꯗꯣ ꯍꯌꯦꯡꯗꯤ ꯑꯩ ꯃꯣꯔꯣꯛ ꯄꯨꯔꯒ ꯆꯠꯀꯅꯦꯕ ꯉꯁꯥꯏꯗꯣ ꯂꯧꯈ꯭ꯔꯦ ꯂꯨꯄꯥ ꯀꯨꯟꯒꯤ
ꯃꯣꯔꯣꯛ ꯑꯇꯦꯛꯄ
ꯎꯝ ꯎ ꯃ‌ꯣꯔꯣꯛ
ꯆꯥꯎ ꯆꯥꯎ ꯌꯥꯝ ꯆꯥꯁꯤꯜꯂꯨ ꯑꯗꯨꯒ ꯍꯌꯦꯡꯋꯥꯏ ꯅꯪꯒꯤ ꯍꯛꯆꯥꯡ ꯁꯣꯛꯂꯛꯀꯅꯤ
ꯍꯧꯖꯤꯛꯀꯥꯟꯗꯤ ꯆꯥꯗꯕꯒ ꯃꯥꯟꯅꯈ꯭ꯔꯦꯗ ꯌꯥꯝ ꯆꯥꯗ꯭ꯔ‌ꯦꯗ ꯑꯗꯣ ꯑꯥ ꯑ ꯍꯧꯖꯤꯛꯀꯥꯟ ꯑꯩꯈꯣꯏꯅꯤ ꯂꯩꯕꯗꯣ ꯑꯗꯨꯝ ꯑꯩꯈꯣꯏꯅꯤꯁꯦ ꯆꯞ ꯃꯥꯟꯅꯕꯒꯤꯀꯣ
ꯎꯝ
ꯑꯗꯨꯒꯤꯅꯦꯕ ꯑꯃꯨꯛ ꯈꯥꯎꯔꯤꯁꯦ
ꯑꯩꯁ
ꯆꯥꯛꯇꯨ ꯉꯁꯥꯏ ꯉꯁꯥꯏꯗꯣ ꯆꯥꯛꯇꯨ ꯂꯥꯝꯕꯀꯣ ꯑꯩꯈꯣꯏꯗꯣ ꯑ ꯀꯩꯅꯣ ꯔꯁꯟ ꯆꯥꯕꯒꯤꯀꯣ ꯗꯗꯥ ꯑꯩꯈꯣꯏꯅꯤꯗꯣ ꯍꯧꯖꯤꯛꯀꯥꯟ ꯑꯗꯨꯒꯤ ꯆꯥꯛꯇꯣ ꯌꯥꯝ ꯆꯥꯗꯕꯒꯤꯅꯤꯗ ꯑꯌꯨꯛꯇꯗꯤ ꯑꯗꯨꯒꯤ ꯆꯥꯛꯇꯣ ꯌꯥꯝ ꯂꯥꯎꯈ꯭ꯔꯦꯕ ꯑꯗꯣ ꯑꯗꯨꯒ ꯍꯋꯥꯏ ꯁꯤꯡꯖꯨ ꯁꯦꯝꯃꯒ ꯆꯥꯏꯑꯦ
ꯑ ꯎꯝ
ꯑꯗꯨꯒ ꯈꯔ ꯑꯃ ꯇꯛꯑꯦ ꯈꯔ ꯂꯩꯔꯒ ꯑꯃꯨꯛꯀ ꯆꯥꯛ ꯆꯥꯏꯌꯦ
ꯍꯣꯏ
ꯑꯗꯨꯁꯨ ꯆꯥꯛ ꯂꯥꯝꯕꯅꯤꯗ
ꯌꯥꯝ ꯆꯥꯔꯦꯅꯦ ꯑꯗꯨꯗꯤ
ꯁꯨꯄꯔ ꯐꯥꯏꯟ ꯈꯛꯇꯁꯨ ꯑꯗꯨ ꯆꯥꯕꯤꯅꯤ
ꯑꯗꯨꯗꯤ ꯑꯩꯁꯨ ꯆꯥꯁꯤꯔ ꯈꯡꯗꯦ ꯍꯦ
ꯆꯥꯗꯤ ꯆꯥꯅꯤꯡꯗꯕꯅꯦꯕ ꯑꯗꯨ ꯎꯄꯥꯏ ꯂꯩꯇꯕꯒꯤꯀꯣ ꯑꯩ ꯂꯥꯛꯔꯀꯥꯟꯗ ꯄꯨꯒꯦ ꯍꯥꯏꯔꯁꯨ ꯅꯣꯡꯁꯨꯨ ꯆꯨꯋꯦ ꯑꯗꯨꯒ ꯂꯝꯕꯤ ꯒꯥꯔꯤꯁꯨ ꯑꯗꯨꯝ ꯐꯖꯅ ꯆꯠꯇꯕꯒꯤ ꯄꯨꯔꯛꯇꯕꯅꯦꯕ
ꯑꯗꯨ ꯅꯪ